ꯇꯥꯕ꯭ꯔꯣ ꯇꯥꯕ꯭ꯔꯣ ꯅꯪ ꯕꯦꯇ꯭ꯔꯤ ꯄꯥꯔꯁꯦꯟꯇꯦꯖ ꯀꯌꯥ ꯌꯥꯎꯋꯦ
ꯑꯩ ꯁꯚꯦꯟꯇꯤ
ꯁꯗꯤ ꯑꯁꯌꯥꯦ ꯍ ꯑꯩ ꯁ ꯇꯠꯇꯣꯔꯦ ꯐꯣꯟ ꯇꯧꯕꯁꯤꯁꯨ ꯀꯣꯜ ꯇꯧꯕꯁꯤꯁꯨ ꯐꯖꯅꯗꯤ ꯕꯦꯇ꯭ꯔꯤ ꯆꯥꯕꯖꯥꯠꯅꯦ
ꯎꯝ ꯑꯩ ꯉꯁꯥꯏ ꯇꯪꯆꯔꯝꯗꯥꯏꯗ ꯀꯣꯛ ꯇꯧꯁꯤꯜꯂꯝꯕꯅꯦ
ꯑꯣ ꯑꯗꯨꯒꯤꯔꯥ
ꯑꯥ
ꯑꯩꯅ ꯑꯩꯅ ꯉꯁꯥꯏ ꯍꯥꯏꯕꯗꯣ ꯑꯩꯗꯤ ꯑꯦꯞ ꯌꯥꯗꯦꯅ ꯍꯥꯏꯕꯗꯣ ꯉꯁꯥꯏ ꯑꯞꯗꯦꯠ ꯇꯧꯔꯨꯀꯥꯟꯗ ꯃꯇꯣꯝꯇ ꯑꯗꯨꯝ ꯀꯥꯎꯊꯣꯛꯑ ꯂꯩ ꯑꯗꯨꯗꯅ ꯐꯣꯟꯗꯣ ꯄꯥꯏꯔꯛꯄ ꯁꯦꯝ ꯁꯦꯝ ꯁꯥꯅ ꯂꯩꯔꯨꯕ ꯃꯊꯪ ꯃꯊꯪ ꯊꯤ ꯊꯤꯗꯅ ꯑꯗꯨꯒ ꯑꯃꯨꯛ ꯇꯧꯔꯀꯥꯟꯁꯤꯗꯗꯤ ꯕꯦꯇ꯭ꯔꯤꯗꯨꯗꯤ ꯑꯥ ꯌꯧꯒꯩ ꯆꯨꯨꯞ ꯑꯩꯈꯣꯏꯦꯅ ꯆꯥꯔꯖ ꯇꯧꯕꯁꯨ ꯐꯖꯅ ꯐꯪꯍꯧꯗ꯭ꯔꯦ ꯑꯗꯨ ꯌꯥꯔꯛꯑꯀꯥꯟꯗꯗꯤ ꯕꯦꯇ꯭ꯔꯤꯗꯨ ꯑꯗꯨꯝ ꯁꯤꯈꯔꯦ ꯍꯧꯖꯤꯛꯄꯨꯗꯤ ꯆꯥꯛ ꯆꯥꯕꯒꯤꯅ ꯑꯃꯨꯛ ꯍꯥꯏꯔꯛꯏꯅꯤꯅꯦ ꯇꯦꯟ ꯃꯤꯅꯤꯠꯁꯃꯨꯛ ꯂꯩꯔꯗꯤ ꯑꯗꯨꯝ ꯂꯥꯛꯑꯣꯅ ꯍꯥꯏꯔꯛꯑꯅꯤ ꯊꯤꯔꯤ ꯌꯥꯝ ꯀꯟꯅ
ꯍꯣꯏ ꯑꯗꯨꯗꯤ ꯉꯍꯥꯛ ꯀꯃꯥꯏꯅ ꯇꯧꯔꯒ ꯑꯗꯨꯝ ꯆꯠꯊꯣꯛꯎꯣ ꯉꯍꯥꯛ ꯂꯩꯔꯒ
ꯆꯥꯗꯣꯏꯅꯦ ꯑꯗꯨꯕꯨꯗꯤ ꯍꯣꯔꯦꯟ ꯉꯁꯤꯗꯤ ꯊꯔꯁꯗꯦꯅꯤꯅ ꯏꯟꯁꯥꯡꯁꯤꯁꯨ ꯑꯩꯈꯣꯏꯗꯤ
ꯅꯣꯏ ꯑꯃ ꯀꯩꯅꯣꯒꯤ ꯐꯨꯗꯀꯤ ꯗꯤꯂꯤꯚꯔꯤꯒꯤꯗꯤ ꯑꯩꯈꯣꯏ ꯁ꯭ꯋꯥꯏꯗ ꯌꯧꯔꯝꯃꯣꯏꯅꯦ
ꯐꯨꯗ ꯗꯤꯂꯤꯚꯔꯤꯒꯤꯗꯨꯔꯣ ꯌꯧꯔꯝꯅꯤ ꯀꯩꯅꯣ ꯑꯗꯨꯕꯣ
ꯕꯤꯁꯅꯨꯄꯨꯔ ꯁꯣꯝꯗ ꯌꯧꯗ ꯃꯥꯟꯗꯦ ꯍꯥꯏꯗꯤ ꯂꯥꯛꯄ
ꯑꯗꯨꯗ ꯌꯧꯔꯝꯅꯤꯗ ꯎꯝ
ꯌꯧꯗꯧ ꯃꯥꯜꯂꯤꯗ ꯃꯣꯏ ꯅꯣꯏ ꯏꯝꯐꯥꯜ ꯑꯦꯔꯤꯌꯥꯗꯪ ꯑꯣꯏꯔꯝ ꯃꯥꯜꯂꯦ
ꯑꯗꯨꯏ ꯇꯥꯔꯒꯁꯨ ꯌꯧꯔꯝꯅꯤ ꯑꯗꯣꯝꯗꯁꯨ ꯍꯥꯏꯗꯤ ꯃꯄꯥ ꯃꯌꯥꯝ ꯂꯩꯗꯨꯗꯤ ꯅꯪ ꯗꯤꯂꯤꯚꯔꯤ
ꯑꯣ ꯕꯥꯃꯅ ꯄꯜꯂꯨ ꯂꯩꯕꯅꯤ ꯁꯨꯝꯃꯦꯕꯣ
ꯍꯥꯏꯗꯤ ꯃꯄꯥ ꯃꯄꯥ ꯃꯌꯥꯝ ꯂꯩꯕꯅꯤꯅꯅꯦ ꯂꯩꯔꯝꯅꯤꯕ ꯑꯗꯨꯝ ꯑꯗꯨꯗ ꯇꯧꯗꯣꯏꯁꯤꯅ ꯅꯪꯅ ꯈꯪꯗꯦꯗ ꯑꯗꯨꯒꯤꯗꯤ ꯑꯗꯨꯗ ꯇꯧꯗꯣꯏꯁꯤꯅ ꯅꯪ ꯗꯤꯂꯤꯚꯔꯤꯗ ꯅꯠꯇ꯭ꯔꯒ ꯗꯤꯂꯤꯚꯔꯤ ꯗ꯭ꯔꯥꯏꯚꯔꯗꯨꯗ ꯇꯤꯞꯁ ꯑꯣꯏꯅ ꯍꯥꯞꯄꯗꯣ ꯑꯗꯨꯃꯥꯏꯅ ꯇꯧꯕ ꯇꯧꯕ ꯑꯃ ꯑꯗꯨꯗ ꯈꯇꯪ ꯂꯥꯛꯑꯅꯤ ꯍꯥꯏꯗꯤ ꯂꯥꯞꯅ ꯂꯥꯛꯇꯥꯥꯔꯒꯗꯤ ꯃꯣꯏꯁꯨ ꯋꯥꯏ ꯍꯥꯏꯔꯛꯀꯅꯤꯅ ꯑꯗꯨꯅ ꯑꯦꯠ ꯂꯤꯁ ꯂꯨꯄꯥ ꯌꯥꯡꯈꯩꯒꯨꯝꯕ ꯍꯥꯞꯄꯣꯒꯗꯤ ꯍꯥꯏꯔꯛꯄꯁꯨ ꯌꯥꯕꯒꯤ ꯅꯠꯇ꯭ꯔꯒꯅ ꯑꯗꯨꯝ ꯑꯩꯈꯣꯏꯅ ꯑꯗꯨꯝ ꯍꯥꯞꯄꯤꯕꯒꯤ ꯍꯥꯞꯄ ꯍꯥꯏꯁꯦ ꯑꯩꯗꯤ ꯑꯗꯨꯝ ꯇꯔꯥ ꯇꯔꯥꯒꯨꯝꯕ ꯑꯗꯨꯝ ꯄꯤꯌꯦ ꯅꯨꯡꯇꯤꯒ ꯃꯣꯏꯁꯨ ꯑꯗꯨꯝ ꯎꯝ ꯀꯩꯅꯣ ꯋꯥꯅ ꯇꯧꯖꯩꯅꯤꯅ
ꯃꯣꯏ ꯁꯨꯝ ꯇꯣꯂꯞ ꯁꯥꯏꯏꯅꯦ
ꯁꯥꯕꯨꯗꯤ ꯁꯥꯏ ꯑꯗꯣ ꯁꯤꯅ ꯁꯤ ꯑꯣꯏꯈ꯭ꯔꯦ ꯐꯔꯦ ꯋꯥꯔꯤꯁꯦ ꯅꯪ ꯍꯧꯖꯤꯛꯀꯤ ꯒꯦꯝ ꯅꯍꯥꯟ ꯄꯞꯖꯤ ꯍꯥꯞꯄꯗꯣ ꯁꯥꯟꯅꯕ꯭ꯔꯥ
ꯁꯥꯟꯅꯗꯤ ꯍꯥꯞꯄꯒ ꯑꯗꯨꯝ ꯊꯝꯈ꯭ꯔꯦ
ꯍꯥꯞꯄꯒ ꯑꯗꯨꯝ ꯊꯝꯈ꯭ꯔꯦ ꯑꯩꯒꯤꯅꯣ ꯈꯤꯇꯪꯗꯤ ꯁꯥꯟꯗꯅꯕ ꯌꯥꯗ꯭ꯔ ꯁꯅꯂ ꯀꯛꯀꯅꯤ ꯍꯥꯏꯕ꯭ꯔꯥ ꯑꯃ ꯅꯪ ꯍꯥꯞꯄ ꯊꯝꯗ꯭ꯦꯒ
ꯑꯩ ꯂꯣꯏ ꯇꯧꯔꯦ ꯍꯥꯏꯗꯤ ꯐꯥꯏꯜꯁꯤꯡ ꯇꯧꯔ ꯇꯧꯔꯦ
ꯐꯔ ꯀꯩꯕ
ꯁꯤꯖꯟ ꯁꯤꯖꯟ ꯂꯣꯏꯗꯣꯔꯦ ꯀꯩꯝ ꯇꯧꯔꯨꯔꯅꯨ
ꯑꯣ ꯑ ꯑ ꯑ ꯑ ꯑꯗꯨ ꯄꯣꯠꯇꯣ ꯑꯩꯅ ꯍꯥꯏꯔꯗꯤ ꯔꯣꯌꯦꯜ ꯄꯥꯁꯇꯁꯨ ꯇꯧꯨꯔꯅꯣꯅ ꯍꯥꯏꯕꯅꯦ ꯑꯗꯨ ꯉꯥꯏꯥꯛꯇꯪ ꯁꯥꯟꯅꯔꯒ ꯅꯪ ꯔꯣꯌꯦꯜ ꯄꯥꯁꯇꯣ ꯑꯦꯠꯂꯤꯁ ꯑꯩ ꯍꯥꯏꯁꯤꯅ ꯋꯥꯟꯗꯩꯅ ꯐꯤꯐꯇꯤ ꯐꯥꯎꯗꯤ ꯅꯪ ꯇꯥꯟꯕ ꯉꯝꯕꯒꯤ ꯆꯥꯟꯁꯇꯤ ꯂꯩꯌꯦ ꯑꯗꯨꯒꯤ ꯄꯣꯠꯇꯨ ꯔꯣꯌꯦꯜ ꯄꯥꯁ ꯇꯧꯗꯕꯤꯗꯅ ꯋꯥꯟ ꯐꯤꯐ ꯇꯤꯐꯕꯧꯇꯣ ꯈꯤꯇꯪ ꯇꯥꯟꯊꯣꯛꯄ ꯉꯝꯃꯦꯅ ꯈꯜꯂꯁꯦꯕ ꯔꯣꯜ ꯄꯥꯁ ꯇꯧꯗꯕꯤꯗꯅꯤꯀꯣ ꯋꯥꯟꯗꯩꯅ ꯐꯤꯐꯇꯤꯐꯥꯎꯗꯣ ꯅꯪ ꯔꯣꯌꯦꯜ ꯄꯥꯁ ꯇꯧꯗꯕꯤꯗ ꯇꯥꯜꯂꯒ ꯋꯥꯟꯗꯒꯤꯅ ꯐꯤꯐꯇꯤꯐꯧꯗꯣ ꯌꯧꯔꯗꯤ ꯔꯣꯌꯦꯜ ꯄꯥꯁ ꯈꯨꯗꯛꯇ ꯋꯥꯟꯗꯒꯤꯅ ꯐꯤꯐꯇꯤꯐꯧꯗ ꯇꯧꯊꯣꯛꯄ ꯀꯥꯟꯗ ꯑꯗꯨꯝ ꯌꯨ ꯁꯤꯗꯣ ꯂꯣꯏ ꯍꯟꯖꯤꯟꯒꯅꯤꯗꯅ ꯑꯗꯨꯅꯦꯕ ꯑꯩ ꯍꯥꯏꯁꯦ ꯅꯪꯒꯤ ꯏꯔꯣꯏ ꯄꯁꯨ ꯇꯧꯒꯅꯣ ꯍꯥꯏꯕ ꯑꯩ ꯁꯥꯟꯅꯒꯅꯣ ꯍꯥꯏꯕ ꯅꯠꯇꯦꯕ ꯍꯣꯏ ꯄꯇꯗꯤ ꯇꯧꯔꯨꯒꯤꯅꯣ ꯃꯇꯝꯗꯣ ꯇꯦꯟ ꯗꯦꯖ ꯈꯛ ꯉꯥꯏꯔꯕꯅꯤꯅ ꯑꯩ ꯂꯣꯏꯈ꯭ꯔꯦ ꯍꯟꯗ꯭ꯔꯦꯗꯐꯥꯎ ꯌꯧꯊꯣꯛꯈ꯭ꯔꯦ ꯑꯩꯅ ꯇꯧꯔꯤꯁꯤꯅ ꯁꯨꯥꯏꯅ ꯇꯧꯋꯦ
ꯐꯖꯩꯦ
ꯍꯥꯏꯗꯤ ꯇ꯭ꯔꯤꯛꯁꯦ ꯁꯨꯃꯥꯏꯅ ꯁꯤꯖꯤꯟꯅꯩꯌꯦꯕ ꯀꯩꯒꯨꯝꯕ ꯊꯦꯡꯉꯛꯑꯦꯅ ꯍꯥꯏꯔꯁꯦ ꯁꯦꯕ ꯑꯩꯅ ꯁꯥꯟꯅꯕ ꯀꯥꯟꯁꯤꯗ ꯑꯩ ꯔꯣꯜ ꯄꯥꯁ ꯁꯨꯡꯇꯧ ꯇꯧꯔꯣꯏꯕꯀꯣ
ꯎꯝ
ꯇꯧꯒꯦ ꯍꯥꯏꯔꯒꯅ ꯐꯥꯔꯁꯇ ꯃꯤꯁꯟ ꯈꯔ ꯇꯥꯟꯊꯣꯛꯀꯅꯤꯕ ꯃꯤꯁꯟ ꯈꯔ ꯇꯥꯟꯊꯣꯛꯄꯩ ꯀꯥꯟꯁꯤꯗ ꯑꯩꯁꯦ ꯌꯧ ꯉꯝꯒꯗ꯭ꯔꯥꯗꯨ ꯌꯦꯡꯉꯅꯤꯅ ꯌꯧꯉꯝꯃꯅꯤꯗꯣ ꯈꯪꯉꯑ ꯀꯥꯟꯁꯤꯗ ꯋꯥꯟꯗꯩꯅ ꯐꯤꯐꯇꯤꯐꯥꯎꯗꯣ ꯍꯥꯟꯅ ꯔꯣꯏ ꯄꯥꯁ ꯇꯧꯊꯣꯛꯑꯅꯤꯕ ꯏꯁꯣꯏ ꯁꯣꯏꯗꯕꯅ ꯋꯥꯟꯗꯩꯅ ꯐꯤꯗꯤꯤꯐꯥꯎꯗꯣ ꯀꯝꯄ꯭ꯂꯤꯠ ꯑꯣꯏꯔꯦꯅ ꯍꯥꯏꯔꯦꯅ ꯋꯥꯟꯁ ꯋꯥꯟꯗꯩꯅ ꯈꯈꯤꯇꯤꯐꯥꯎꯗꯣ ꯀꯝꯄ꯭ꯂꯤꯠ ꯑꯣꯏꯈꯤ ꯇꯥꯔꯒꯗꯤꯅꯦ ꯅꯪ ꯐꯤꯐꯇꯤꯗꯩꯅ ꯍꯟꯗ꯭ꯔꯦꯗ ꯐꯥꯎꯗꯣ ꯑꯟꯂꯣꯛ ꯇꯧꯗꯕꯤꯗꯅꯦ ꯂꯩꯍꯧꯔꯤꯕ ꯑꯥꯔ ꯄꯤꯒꯤ ꯑꯟꯗꯣꯛꯀꯤ ꯃꯤꯁꯟ ꯃꯌꯥꯝ ꯂꯩꯗꯅ ꯍꯥꯏꯗꯤ ꯃꯤꯁꯟ ꯈꯔ ꯑꯃ ꯌꯥꯎꯋꯗꯅ ꯑꯩꯈꯣꯏꯅ ꯃꯤꯁꯟ ꯇꯥꯟꯅꯕ ꯄꯣꯠꯇ ꯃꯥꯅꯦ ꯃꯥꯅꯦ ꯑꯗꯨꯅꯦ ꯑꯩ ꯍꯥꯏꯒꯦꯁꯁꯦ ꯃꯥꯅꯦ ꯃꯥꯅꯦ ꯑꯗꯨꯅꯦꯕ ꯑꯩꯅ ꯍꯥꯟ ꯇꯣꯏꯁꯦ ꯁꯨꯃꯥꯏꯅꯦꯕ ꯁꯚꯦꯟꯇꯤ ꯑꯩꯠꯇꯤ ꯐꯥꯏꯚ ꯌꯧꯔꯛꯑꯦꯅꯦ ꯑꯩꯠꯇꯤ ꯐꯥꯏꯚ ꯌꯧꯁꯤꯜꯂꯛꯄ ꯑꯗꯨꯒ ꯑꯩꯠꯇꯤ ꯐꯥꯏꯚ ꯌꯧꯁꯜꯂꯛꯄ ꯀꯥꯟꯁꯤꯗ ꯍꯟꯗ꯭ꯔꯦꯗꯠꯇꯣ ꯌꯧꯗꯣꯔꯦ ꯑꯗꯣ ꯈꯪꯛꯑꯕꯃꯤꯅꯅꯦ ꯑꯩꯠꯇꯤ ꯐꯥꯏꯚꯇꯨꯗ ꯑꯩꯅ ꯔꯣꯌꯦꯜ ꯄꯥꯁꯇꯧ ꯇꯧꯊꯣꯛꯑꯦꯕ ꯐꯤꯞꯇꯤꯗ ꯑꯩꯅ ꯍꯟꯗ꯭ꯔꯦꯗ ꯐꯧꯇꯣ ꯑꯗꯨꯃꯥꯏꯅ ꯇꯧꯔꯒ ꯍꯟꯖꯤ꯭ꯔꯦꯠ ꯌꯧꯊꯣꯛꯈ꯭ꯔꯦ ꯍꯥꯏꯗꯤ ꯑꯗꯨꯃꯥꯏꯅ ꯇꯧꯗꯅ ꯐꯩꯌꯦꯕꯀꯣ ꯅꯠꯇ꯭ꯔ ꯇꯥꯔꯒꯗꯤ ꯅꯪ ꯃꯃꯥꯡꯗ ꯑꯗꯨꯃꯥꯏꯅ ꯇꯧꯗꯕꯒꯤ ꯌꯨ ꯁꯤ ꯃꯥꯡꯕ ꯃꯌꯥꯝꯗꯣ ꯅꯤꯡꯁꯤꯡꯉꯤꯕꯣ ꯄꯨꯔꯥ ꯄꯁꯦ ꯍꯟꯗ꯭ꯔꯦꯠꯐꯥꯎ ꯇꯧꯊꯣꯛꯈ꯭ꯔꯕ ꯁꯥꯟꯅꯕꯗꯤ ꯐꯔꯛ ꯇꯥꯍꯧꯔꯕ ꯑꯗꯨ ꯅꯪ ꯌꯨ ꯁꯤ ꯀꯌꯥꯗꯣ ꯃꯥꯡꯈꯤꯦꯗꯥꯏꯅꯦ ꯍꯟꯖꯟꯍꯧꯗꯕꯒꯦ
ꯅꯨꯡꯁꯤꯁꯨ ꯍꯟꯖꯤꯜꯂꯛꯏꯗ
ꯑ ꯂꯣꯏꯃ ꯍꯖ
ꯀꯩꯅꯣ ꯐꯪꯍꯧꯗꯕ ꯍꯥꯏꯗꯤ ꯍꯟꯗ꯭ꯔꯦꯠ ꯌꯧ ꯠꯇꯕꯩꯒꯤ ꯑꯃ ꯗ꯭ꯔꯦꯁꯇꯣ ꯐꯪꯍꯧꯗꯕ
ꯑꯣ ꯅꯪ ꯍꯥꯏꯁꯦ ꯑꯗꯨꯏ ꯅꯥꯏ ꯑꯣ ꯅꯥꯏꯟꯇꯤ ꯁꯚꯦꯟꯗꯨꯐꯧꯗꯤꯤ ꯌꯧꯍꯧꯕꯅꯦꯕ ꯎꯝ ꯑꯁ ꯑꯗꯨ ꯑꯗꯨ ꯍꯥꯏꯔꯒ ꯏꯕꯨꯡꯉꯣ ꯄꯨꯔꯥ ꯕꯦꯔꯥꯅꯤ ꯅꯍꯥꯟꯗꯣ ꯑꯩꯅ ꯀ꯭ꯂꯥꯁꯤꯛ ꯒ꯭ꯔꯦꯠꯇꯣ ꯋꯥꯟ ꯍꯟꯗ꯭ꯔꯦꯠ ꯇ꯭ꯋꯦꯟꯇꯤꯅꯦꯕꯀꯣ ꯀꯣ ꯑꯩ ꯑꯩꯅ ꯑꯣꯠꯂꯤꯗꯣ
ꯎꯝ
ꯎ ꯋꯥ ꯁꯤꯀ꯭ꯔꯦꯠꯇꯣ ꯑꯩꯅ ꯋꯥꯟ ꯇ꯭ꯋꯦꯟꯇꯤ ꯐꯧꯇꯣ ꯑꯣꯠꯄ ꯄꯣꯠꯇꯣ ꯀꯩꯅꯣꯒꯤ ꯃꯥꯗꯣ ꯐꯅꯌꯥꯝ ꯐꯪꯒꯗꯕꯩ ꯃꯍꯨꯠꯇꯨꯗ ꯍꯥꯏꯗꯤ ꯀꯩꯅꫭꯝꯗꯤ ꯐꯪ ꯌꯥꯏꯗꯅ ꯂꯦꯖꯦꯟꯗꯔꯤꯒꯤ ꯑꯗꯨꯛ ꯌꯥꯝꯅ ꯀꯔꯦꯠꯇꯣ ꯑꯣꯠꯂꯤꯅꯦꯕ
ꯀꯩꯅꯣ ꯌꯥꯎ ꯌꯥꯎꯗ꯭ꯔꯕꫭ ꯒ꯭ꯂꯦꯁꯤꯌꯔ ꯍꯥꯞꯈꯤꯗ꯭ꯔꯕꫭ
ꯒꯦꯁꯤꯌꯔ ꯌꯥꯎꯋꯦ ꯒꯦꯁꯤꯌꯔ ꯌꯥꯎꯋꯦ ꯍꯥꯏꯗꯤ ꯒꯦꯁꯤꯌꯔꯗꫭ ꯑꯩꯅ ꯈꯜꯂꯤꯁꯤ ꯑꯗꯨꯅ ꯒ꯭ꯂꯦꯁꯤꯌꯔ ꯑꯦ ꯀꯦ ꯑꯃꯃꯝ ꯌꯥꯎꯔꯛꯑꯦꯕ ꯑꯦꯝ ꯐꯣꯔꯗꯤ ꯅꯠꯇꯕ ꯑꯗꯨ ꯐꯪꯒꯗꯧ ꯃꯥꯟꯕ ꯈꯪꯉꯦꯕ ꯋꯥꯟ ꯇꯨꯋꯦꯟꯇꯤ ꯋꯥꯟ ꯍꯟꯗ꯭ꯔꯦꯠ ꯇꯨꯋꯦꯟꯇꯤ ꯀ꯭ꯔꯦꯠꯇꯣ ꯑꯣꯠꯂꯤꯅꯦꯕ ꯑꯣꯠꯄ ꯌꯥꯕ ꯈꯥꯏꯔꯦ ꯂꯤꯖꯦꯟꯗꯔꯤꯒꯤ ꯏꯁꯀꯤꯟ ꯑꯝꯇ ꯐꯪꯗꯥꯋꯥꯅꯦ ꯆꯨꯝꯅꯒꯤ ꯏꯄꯤꯛꯀꯨꯝꯕꯗꯣ ꯑꯗꯨꯈꯠ ꯐꯪꯉ ꯊꯣꯛꯑꯦ ꯑꯁ ꯈꯜꯂꯨꯔꯗꯤ ꯄꯥꯝꯖꯨ ꯄꯥꯝꯃꯨꯏ ꯑꯗꯨꯒ ꯑꯃꯨꯛꯁꯨ
ꯃꯣꯏꯁꯦ ꯀꯩꯒꯤꯅꯣꯅ ꯑꯃꯨꯛ ꯈꯜꯂꯛꯄꯅꯤꯅ ꯑꯗꯨꯝ ꯍꯌꯦꯡꯋꯥꯏ ꯐꯖꯅ ꯐꯅꯌꯥꯝ ꯇꯨꯡꯁꯤꯟ ꯇꯥꯔꯒꯁꯨ ꯐꯪꯗ꯭ꯔꯕꯅꯤꯅ ꯍꯌꯦꯡꯋꯥꯏꯁꯨ ꯐꯪꯉꯣꯏꯗꯅ ꯑꯃꯨꯛꯁꯨ ꯈꯜꯂꯛꯑ ꯄꯥꯝꯃꯨꯏ ꯄꯥꯝꯃꯨꯗꯦꯗꯨꯅꯤ
ꯃꯣꯏ ꯑꯗꯨꯒꯤ ꯀꯩꯅꯣ ꯇꯧꯋꯦ ꯍꯥꯏꯌꯦ ꯑꯗꯨꯝ ꯑꯣꯠꯀꯦ ꯇꯧꯕꯗꯣ ꯃꯣꯏ ꯅꯣꯏ ꯑꯃ ꯒꯦꯝꯗꯣ ꯇꯧꯔꯀꯥꯟꯗ ꯑꯃꯨꯛ ꯔꯤꯄꯤꯌꯔ ꯇꯧꯕꯅ ꯇꯧꯕꯗꯣ ꯈꯪꯕ꯭ꯔꯥ
ꯑꯣ ꯈꯪꯉꯦ ꯈꯪꯉꯦ ꯑꯥ ꯔꯤꯄꯤꯌꯔ ꯇꯧꯕꯗꯣ
ꯑꯗꯨꯗ ꯑꯃꯨꯛ ꯍꯥꯏꯗꯤ ꯑꯗꯨ ꯑꯣꯜꯂꯝꯗꯥꯏꯗꯀꯣ ꯔꯤꯄꯤꯌꯔ ꯑꯃꯨꯛ ꯇꯧ ꯍꯥꯏ ꯍꯥꯏꯗꯤ ꯃꯥꯒꯤ ꯗꯤꯖꯤꯠꯁ ꯂꯩꯔꯝꯕ ꯑꯃ ꯂꯩꯔꯝꯕꯗꯣ ꯍꯥꯏꯗꯤ ꯃꯣꯏꯅ ꯍꯥꯏꯅꯕꯅꯦꯕ ꯀ꯭ꯂꯤꯁ ꯂꯩꯔꯝꯕ ꯑꯃ ꯂꯩꯔꯝꯕꯁꯨ ꯐꯔꯅꯤ ꯑꯗꯨ ꯀꯔꯤꯒꯨꯝꯕ ꯀꯨꯏꯅ ꯔꯤꯄꯤꯦꯌꯔ ꯇꯧꯔꯒꯗꯤ ꯃꯥꯒꯤ ꯅꯉꯣꯟꯗ ꯂꯤꯁ ꯂꯩꯔꯝꯕꯁꯨ ꯑꯃ ꯂꯩꯔꯝꯕꯁꯨ ꯐꯕꯗꯣ ꯑꯣꯠꯄ ꯀꯥꯟꯗꯁꯨ ꯑꯗꯨꯒꯤ ꯆꯥꯟꯁꯇꯣ ꯃꯣꯏꯅ ꯍꯥꯏꯕꯅꯦꯕꯀꯣ ꯌꯨꯇꯨꯕꯇ ꯀꯩꯗ ꯈꯪꯗꯦ
ꯎꯝ ꯎꯝ
ꯍꯣꯏ ꯑꯗꯨꯝ ꯍꯥꯏꯔꯤꯔꯥ ꯆꯨꯝꯃꯝꯕ
ꯑ ꯌꯥꯕꯖꯥꯠꯅꯤ ꯌꯦꯡꯕ ꯇ꯭ꯔꯥꯏ ꯇꯧꯕꯗꯤ ꯀꯩꯝ ꯀꯥꯏꯗꯦꯗꯅ ꯑꯗꯨꯅꯤ ꯅꯠꯇ꯭ꯔꯥ ꯃꯊꯪꯗꯗꯤ ꯑꯩꯁꯨ ꯑꯗꯨꯨꯃꯥꯏ ꯇꯧ ꯇꯥꯔꯦ
ꯁꯝꯅ ꯍꯥꯏꯔꯕꯗ ꯑꯩꯈꯣꯏꯅ ꯒꯦꯝ ꯃꯅꯨꯡꯗꯁꯨ ꯑꯩꯈꯣꯏ ꯃꯥꯒꯤ ꯑꯦꯝ ꯇꯧꯕꯗꯣ ꯌꯧꯗꯕ ꯌꯥꯎꯕ ꯈꯣꯠꯄ ꯇꯧꯕꯗ꯭ꯔꯣ ꯒꯔꯤꯁ ꯂꯩꯕꯒꯤ ꯄꯥꯟꯗꯕ ꯌꯥꯎꯋꯤꯗꯅ ꯑꯗꯨꯒꯨꯝꯕ ꯑꯗꯨꯝ ꯔꯤꯄꯤꯌꯥꯔ ꯇꯧꯔꯒꯗꯤ ꯑꯗꯨꯝ ꯒꯂꯤꯁ ꯂꯩꯕꯁꯤꯡꯗꯣ ꯂꯣꯏꯅ ꯁꯦꯡꯗꯣꯛꯀꯤ ꯍꯥꯏꯕ ꯇꯥꯔꯦ ꯃꯤꯒꯤ ꯀꯩꯅꯣ ꯂꯩꯔꯝꯃꯒꯁꯨ ꯑꯗꯨꯝ ꯐꯒꯤꯗꯣꯏꯅꯤ
ꯅꯣꯡꯃꯩꯒ ꯀꯥꯞꯄꯗꯒ ꯆꯪꯗꯕꯗꯨꯅꯤꯅꯦ ꯅꯪ ꯍꯥꯏꯁꯤꯗꯤ ꯍꯣꯏ ꯅꯣꯡꯃꯩꯅ ꯄꯥꯜꯂꯁꯨ ꯃꯤ ꯁꯤꯗꯕꯗꯣ ꯑꯗꯨꯗ ꯑꯗꯨꯅꯦ ꯍꯥꯏꯖꯦ ꯌꯥꯝꯕꯖꯥꯠꯅꯤꯗ ꯒ꯭ꯂꯤꯁ ꯃꯌꯥꯝꯁꯦ ꯑꯁ ꯆꯠꯄꯩꯗꯤ ꯐꯩꯅꯌꯥꯝꯗꯤ ꯐꯔꯕꯅꯤꯍꯦ ꯑꯗꯨ ꯍꯥꯏꯔꯒ ꯅꯪꯅ ꯁꯥꯟꯅꯔꯝꯕꯗꯣ ꯃꯃꯥꯡ ꯁꯤꯖꯟꯗꯔ ꯀꯩꯅꯣꯝ ꯁꯥꯟꯅꯩꯗꯅ ꯍꯟꯗꯛ ꯁꯤꯖꯟꯗꯤ ꯁꯥꯟꯅꯗ꯭ꯔꯦꯕ
ꯀꯩꯅꯣ ꯇꯧꯕꯅꯦ ꯑꯗꯨ ꯃꯤ ꯍꯦꯛ ꯂꯥꯛꯄꯒ ꯍꯦꯛꯇ ꯅꯣꯡꯃꯩꯁꯦ ꯀꯥꯞꯄꯗꯀꯣ ꯃꯤ ꯁꯨꯡ ꯄꯥꯜ ꯄꯥꯜꯂꯛ ꯇꯔꯕꯅꯤꯅꯦꯍꯦ ꯆꯠꯛ ꯄ ꯐꯪꯗꯦꯕ ꯍꯥꯏꯗꯤ ꯅꯣꯡꯃꯩꯖꯦ ꯔꯤꯀꯣꯜ ꯍꯩꯇꯕꯩꯔ ꯀꯩꯅꫭ ꯈꯪꯗꯦꯕꯀꯣ
ꯔꯤꯀꯣꯜ ꯍꯩꯇꯕꯩ ꯅꯠꯇꯦ ꯆꯞ ꯄꯒꯤꯅꯦꯕ ꯑꯩꯁꯨ ꯅꯍꯥꯟ ꯇꯧꯔꯝꯃꯦꯕꯀꯣ ꯑꯗꯨꯗ ꯃꯣꯏꯒꯤ ꯑꯅꯧꯕ ꯐꯤꯆꯔ ꯑꯃ ꯌꯥꯎ ꯂꯩꯔꯝꯃꯦ ꯅꯍꯥꯟꯗꫭ ꯁꯦꯠꯇꯤꯡꯗ ꯆꯪꯕ ꯁꯦꯠꯇꯤꯡꯗꯨꯗ ꯃꯥꯒꯤ ꯒ꯭ꯔꯥꯐꯤꯛꯁꯑꯅ ꯑꯃ ꯌꯥꯎꯋꯤꯗꯅ ꯒ꯭ꯔꯥꯐꯤꯛꯁ ꯑꯅ ꯌꯥꯎꯕꯗꯨꯗ ꯃꯥꯁꯦ ꯁꯨꯄꯔ ꯁꯨꯄꯔ ꯏꯁꯃꯨꯠꯅ ꯑꯃ ꯌꯥꯎꯔꯝꯃꯦꯕ ꯁꯨꯄꯔ ꯏꯁꯃꯨꯠꯅꯦ ꯑꯗꯨꯒꯤ ꯁꯨꯄꯔ ꯏꯁꯃꯨꯠꯇꯨꯒ ꯆꯪꯉꯀꯥꯟꯁꯤꯗ ꯑꯃꯨꯛ ꯃꯥꯒꯤ ꯐ꯭ꯔꯦꯝ ꯔꯦꯠꯁꯤꯖꯨꯅꯦ ꯑꯦꯛꯁꯇ꯭ꯔꯤꯝꯅ ꯑꯃꯨꯛ ꯕꯦꯇꯥꯅ ꯇꯧꯔꯒ ꯌꯥꯎ ꯂꯩꯔꯝꯃꯦꯕ ꯑꯗꯨ ꯍꯥꯏꯗꯤ ꯆꯨꯝꯅꯒꯤ ꯏꯁꯃꯨꯠ ꯅꯠꯇꯕ ꯄꯨꯔꯥ ꯁꯨꯄꯔ ꯏꯁꯃꯨꯠ ꯑꯣꯏꯅ ꯑꯗꯨꯒꯤ ꯄꯣꯠꯇꯨ ꯇꯧꯕꯗꯒꯤꯗꯤ ꯆꯠꯄꯗꯤ ꯐꯅꯌꯥꯝ ꯐꯔꯦ ꯆꯠꯇꯤ ꯆꯠꯄꯤꯕꯀꯣ ꯑꯗꯨ ꯑꯣꯏ ꯇꯥꯔꯒ ꯍꯥꯟꯅꯗꯒꯤꯗꯩ ꯀꯩꯁꯨ ꯆꯥꯞꯇ꯭ꯔꯦꯕ
ꯎꯝ
ꯀꯥꯏꯗꯩ ꯍꯥꯟꯅꯩ ꯈꯨꯆꯞꯇꯨꯗꯤ ꯏꯕꯨꯡꯉꯣ ꯄꯨꯔꯥ ꯍꯦꯛ ꯄ꯭ꯂꯦꯟꯗꯒꯤ ꯆꯣꯡꯊꯔꯛꯄꯒ ꯃꯤ ꯃꯤ ꯂꯥꯛꯕꯗꯤ ꯂꯥꯏ ꯊꯣꯛꯈꯔꯣꯅꯦ ꯕꯤꯜꯗꯤꯡ ꯆꯣꯡꯊꯔꯦ ꯕꯤꯜꯗꯤꯡꯗꯨ ꯊꯣꯛꯂꯛꯇꯕꯤꯅꯦꯃꯦ ꯔꯦꯟꯗꯔ ꯇꯧꯔꯛꯇ꯭ꯔꯦ ꯑꯗꯨꯒ ꯕꯤꯜꯗꯤꯡꯗꯨꯒꯤ ꯕꯤꯜꯗꯤꯡꯗꯨꯗ ꯂꯦꯞꯄꯩ ꯃꯍꯨꯠꯇꯁꯨ ꯏꯁꯤꯡ ꯃꯅꯨꯡꯗ ꯑꯣꯏꯅ ꯇꯥꯈꯤꯕꯗꯣ ꯈꯪꯕ꯭ꯔꯥ ꯒ꯭ꯔꯥꯎꯟꯗ ꯑꯣꯢꯅ ꯏꯁꯤꯡ ꯃꯅꯨꯡꯗ ꯑꯣꯢꯅ ꯏꯔꯣꯏꯔ ꯂꯩꯕꯗꯣ ꯑꯗꯨꯒ ꯃꯥꯅꯦ ꯃꯥꯅꯦ ꯑꯗꯨꯅꯦ ꯍꯥꯏꯁꯦ ꯑꯗꯨꯒ ꯉꯥꯏꯍꯥꯛ ꯂꯩꯔꯒ ꯑꯃꯨꯛ ꯌꯨꯝꯗꯒꯤ ꯌꯨꯝꯗꯒꯤ ꯑꯃꯨꯛ ꯏꯁꯄꯥꯎꯟ ꯇꯧꯔꯛꯄꯗꯣ ꯕꯛ ꯂꯧꯅ ꯒ꯭ꯔꯥꯎꯟ ꯐ꯭ꯂꯣꯔ ꯑꯃꯛ ꯀꯥꯈꯠꯂꯛꯄꯗꯣ ꯑꯗꯨꯃꯥꯏꯅ ꯇꯧꯕꯗꯨꯅꯦꯕ ꯇꯧꯁꯦ ꯏ ꯊꯤꯅ ꯀꯥꯕꯗꯨꯅꯦ ꯑꯗꯨꯅ ꯇꯥꯕ ꯀꯥꯟꯗꯗꯤ ꯑꯗꯨꯝ ꯇꯥꯕ ꯀꯥꯟꯗꯗꯤ ꯑꯗꯨꯝ ꯃꯦꯞꯁꯦ ꯂꯣꯀꯦꯁꯟꯗ ꯇꯥꯕ ꯀꯥꯟꯗꯗꯤ ꯅꯥꯀꯟꯁꯤꯗꯅ ꯍꯥꯏꯗꯤ ꯂꯥꯞꯊꯣꯛꯑꯒ ꯑꯗꯨꯝ ꯇꯥꯕꯗꯣ ꯑꯥ ꯁꯣꯝꯗ ꯃꯤ ꯇꯥꯟꯅꯗꯕ ꯃꯐꯝꯗ ꯑꯗꯨꯝ ꯇꯥꯔꯦꯅ ꯆꯥꯞꯇꯅꯕꯅ ꯈꯥꯡꯕꯗ
ꯎꯝ
ꯑꯗꯨꯃꯥꯏꯅ ꯇꯧꯋꯦ ꯑꯗꯨꯒ ꯂꯣꯏꯔꯝꯗꯥꯏꯗ ꯃꯤ ꯑꯃꯅꯤ ꯈꯛ ꯉꯥꯏꯔ ꯀꯥꯟꯗꯒ ꯆꯪꯁꯤꯜꯂꯛꯄꯤꯒ ꯃꯥꯅꯦ ꯇꯥꯃꯤꯟꯅꯈꯣ ꯑ ꯑꯗꯨꯒ ꯍꯥꯏꯔꯒ ꯊꯥꯏꯅꯒꯤ ꯕꯣꯅꯁ ꯆꯦꯂꯦꯟꯖꯇ ꯇꯧꯕꯗꯣ ꯏꯕꯥꯅꯤ ꯑꯦꯗꯤꯕꯤ ꯆꯥꯝꯃꯅꯤ ꯀꯩꯅꯣ ꯅꯠꯇꯦ ꯁꯤꯛꯁꯇꯤꯔ ꯑꯃ ꯑꯣꯏꯕꯅꯦ ꯆꯨꯝꯃꯦ ꯁꯤꯛꯁꯇꯤꯅꯦ ꯃꯤ ꯁꯤꯛꯁꯇꯤ ꯃꯥꯅꯦ ꯃꯤ ꯁꯤꯛꯁꯇꯤ ꯑꯣꯏꯕ
ꯑꯗꯨꯒꯤꯗꯣ ꯑꯗꯨꯏꯗꯨ ꯑꯁ ꯍꯥꯞꯄꯛꯑꯒꯗꯤ ꯅꯨꯡꯉꯥꯏꯗꯧꯅꯤ
ꯏꯕꯨꯡꯉꯣ ꯑꯁ ꯑꯗꯨꯅꯦ ꯍꯥꯏꯁꯦ ꯍꯥꯏꯗꯤ ꯇꯤꯛꯀꯦꯠ ꯂꯧꯐꯝꯗꯣ
ꯑ ꯇꯤꯀꯦꯠ ꯂꯧꯐꯥꯝ ꯌꯥꯎ
ꯃꯥꯅꯦ ꯑꯗꯨꯒꯤ ꯄꯣꯠꯇꯣ ꯑꯦꯁ ꯂꯦꯕꯦꯜꯕꯨ ꯌꯧꯔꯗꯤ ꯇꯤꯀꯦꯠꯇꯣ ꯃꯌꯥꯝ ꯐꯪꯕꯅꯦꯕ ꯏꯕꯥꯅꯤꯅ ꯇꯧꯕꯗꯨꯅꯦꯕ ꯄꯞꯖꯤꯗꯗꯤ ꯐꯪꯉꯦꯕ ꯍꯧꯖꯤꯛꯁꯨ ꯐꯪꯉꯤꯕ ꯄꯞꯖꯤꯗꯗꯤ ꯕꯤ ꯖꯦ ꯑꯦꯝ ꯃꯥꯏꯗ ꯍꯥꯞꯕꯛꯇꯦ ꯍꯥꯏꯕ
ꯀꯅꯥꯅꯁꯨ ꯑꯗꯨꯒ ꯃꯣꯏꯒꯤ ꯂꯩꯔꯤꯕ ꯑꯐꯥꯎꯕ ꯌꯨꯇ꯭ꯌꯨꯕꯔꯁꯤꯡ ꯃꯣꯏ ꯁꯥꯟꯅꯔꯤꯕ ꯏꯟꯐ꯭ꯂꯨꯋꯦꯟꯁꯔꯁꯤꯡꯗꯣ
ꯃꯣꯏꯅ ꯈꯤꯇꯪ ꯉꯥꯡꯉꯗꯤꯅꯦ ꯍꯥꯞꯄꯛꯀꯗꯕ ꯄꯣꯠꯅꯦꯕ
ꯃꯣꯏꯗꯤ ꯑꯗꯨꯝ ꯀꯩꯅꯣ ꯁꯤꯖꯤꯟꯅꯕ꯭ꯔ ꯌꯨ ꯁꯤ ꯁꯤꯖꯤꯟꯅ ꯁꯥꯟꯅꯩꯔ ꯃꯣꯏꯗꯨꯗꯤ
ꯃꯥꯅꯦ ꯃꯥꯅꯦ ꯃꯣꯏꯗꯤ ꯌꯨ ꯁꯤ ꯁꯤꯖꯤꯟꯅꯩ ꯑꯗꯨꯒꯤꯁꯨ ꯃꯊꯛꯇ ꯑꯩꯗꯤ ꯌꯨ ꯁꯤꯒꯤ ꯌꯨ ꯁꯤ ꯐꯪꯅꯕ ꯄꯣꯠꯅꯤꯅ ꯃꯣꯏꯗꯤ ꯌꯨ ꯁꯤꯗ ꯄꯩꯁꯥ ꯂꯩꯔꯤꯗꯨꯗꯤ ꯃꯣꯏꯗꯗꯤ ꯗꯔꯀꯥꯔ ꯑꯣꯏꯗꯦ ꯑꯗꯨꯒꯤ ꯑꯗꯨꯏꯁꯨ ꯑꯗꯨꯏꯁꯨ ꯃꯤ ꯃꯣꯏꯅ ꯀꯅꯥ ꯀꯩꯝꯇ ꯍꯥꯏꯗ꯭ꯔꯦꯅ ꯑꯗꯨꯅ ꯑꯗꯨꯒꯤ ꯄꯣꯠꯇꯣ ꯍꯥꯞꯄꯛꯇ꯭ꯔꯦꯕ
ꯎꯝ
ꯃꯣꯏꯒꯤ ꯄꯞꯖꯤ ꯇꯗꯥꯏꯔꯦꯀꯤꯗꯨꯗꯗꯤ ꯑꯗꯨꯝ ꯍꯧꯖꯤꯛꯐꯥꯎꯗ ꯑꯗꯨꯝ ꯐꯪꯉꯤꯅꯦ ꯇꯤꯛꯀꯦꯠꯇꯣ ꯑꯗꯨꯒꯤꯗꯣ
ꯑꯗꯨꯃꯥꯏꯅ ꯇꯧꯔꯒꯅꯤ ꯀꯩꯅꯣ ꯏꯕꯥꯅꯤꯗꯨꯁꯨ ꯑꯗꯣ ꯌꯨ ꯁꯤꯗꯨꯁꯨ ꯐ꯭ꯔꯤꯗ ꯉꯥꯛꯇꯅꯦ ꯌꯦꯡꯉ ꯋꯥꯟ ꯊꯥꯎꯖꯟ ꯍꯦꯟꯅ ꯌꯨ ꯁꯤ ꯂꯩꯔꯤꯗꯣ ꯐ꯭ꯔꯤꯗ ꯉꯥꯛꯇꯅꯦ ꯇꯤꯛꯀꯦꯠꯇꯣ ꯂꯧꯊꯍꯧꯔꯒ ꯃꯤ ꯀꯅꯥꯝ ꯈꯪꯅꯗꯕꯅꯦꯕ ꯑꯗꯨꯒꯤꯗꯣ ꯄꯞꯖꯤ ꯁꯥꯟꯅꯩꯈꯩꯗ ꯐ꯭ꯔꯤꯗ ꯌꯨ ꯁꯤ ꯂꯧ ꯌꯥꯏ ꯑꯗꯣ ꯑꯩ ꯃꯅꯨꯡ ꯆꯪ ꯆꯪꯗꯅ ꯍꯨꯠ ꯇꯅ ꯀꯣꯚꯤꯠ ꯃꯅꯨꯡꯗꯨꯗ ꯇꯧꯈꯤꯕꯅꯤꯅꯦ
ꯎꯝ ꯍꯣꯏ ꯑꯗꯨꯗꯤ ꯑꯩꯁꯨ ꯒꯦꯝꯗ ꯆꯪꯉꯥ ꯌꯦꯡꯒꯅꯦ
ꯃꯥꯅꯦ ꯃꯤ ꯐꯅꯌꯥꯝ ꯌꯦꯡꯅꯔꯤꯗ ꯚꯥꯏ ꯇꯥꯕ꯭ꯔꯥ ꯑꯩ ꯆꯥꯛ ꯆꯥꯕꯩꯗꯨ ꯂꯥꯛꯑꯦꯕꯀꯣ ꯆꯥꯛ ꯆꯥꯕꯩꯁꯨ ꯂꯥꯛꯑꯦ ꯀꯣꯟꯅ ꯑꯃꯨꯛ ꯋꯥꯔꯤ ꯇꯧꯁꯤꯅꯦ ꯑꯗꯨꯏꯇꯥꯥꯔꯒꯗꯤ
ꯍꯣꯏ ꯀꯣꯟꯅ ꯇꯧꯔꯁꯦ ꯑꯃꯨꯃꯨꯛ ꯊꯝꯃꯦ ꯊꯝꯃꯦ
ꯍꯣꯏ ꯍꯣꯏ